ꯍꯜꯂꯣ
ꯑ ꯇꯥꯕ꯭ꯔꯥ
ꯍꯣꯏ ꯇꯥꯏꯌꯦ
ꯆꯥꯛ ꯆꯥꯔꯕ ꯅꯪꯗꯤ
ꯍꯣꯏ ꯆꯥꯔꯒ ꯂꯣꯏꯔꯒ ꯎ ꯂꯏꯈ ꯔꯨꯨꯝꯕ ꯂ ꯑꯣꯏꯔꯒ ꯀꯥꯗ ꯆꯉ
ꯑꯣ ꯌꯥꯝ ꯅꯨꯡꯉꯥꯏꯅ ꯅꯪ ꯅꯊꯟꯇ ꯂꯩꯕ꯭ꯔꯣ ꯀꯥꯗ
ꯍꯣꯏ
ꯎ ꯅꯨꯡꯉꯥꯏꯅ ꯑꯗꯨꯝ ꯍꯧꯖꯤꯛꯇꯤ ꯌꯥꯝ ꯏꯪꯅ ꯆꯤꯛꯅ ꯂꯩꯌꯦꯀꯣ
ꯍꯣꯏ ꯍ ꯉꯁ ꯑꯩꯈꯣꯏꯒꯤ ꯏꯃꯥꯒꯤ ꯏꯆꯦꯒ ꯀꯣ ꯑꯁ ꯑꯗꯨ ꯃꯣꯏꯁꯨ ꯋꯥꯔꯤ ꯁꯥꯕ ꯑꯗꯨꯒꯤ
ꯎꯝ
ꯅꯪꯗꯤ ꯀꯔꯤ ꯇꯧꯕ꯭ꯔꯥ
ꯑꯩꯗꯣ ꯑꯁ
ꯂꯩꯔꯦ ꯌꯦꯡꯉꯒ ꯑꯗꯨꯝ ꯐꯣꯟꯁꯨ ꯂꯥꯏꯔꯤꯛꯁꯨ ꯌꯦꯡꯕ ꯐꯣꯟꯁꯨ ꯌꯦꯡꯕ ꯑꯗꯨꯝ ꯇꯧꯔꯒ ꯂꯩꯌꯦꯦ ꯌꯦꯡꯕ ꯈꯛꯇꯅꯦ ꯄꯥꯗꯤ ꯄꯥꯗꯦꯕ
ꯑꯗꯨꯗꯤ ꯌꯥꯝ ꯐꯔꯛ ꯇꯥꯏꯅ
ꯑꯗꯨꯅꯦ
ꯐꯔꯛ ꯇꯥꯕꯅꯨꯉꯣ
ꯄꯂꯤꯇꯩ
ꯐꯔꯛ ꯇꯥꯍꯟꯒꯅꯨꯕꯀꯣ ꯑꯩꯁꯦ
ꯍꯥꯏꯗꯤ ꯑꯆꯥꯄꯣꯠ ꯑꯆꯥꯄꯣ ꯑꯍꯥꯎꯕꯣ ꯆꯥꯅꯤꯡꯉꯦ
ꯑꯁ ꯑꯩꯗꯤ ꯄꯣꯛ ꯊꯜꯂꯦ ꯊꯜꯂꯦ ꯊꯜꯂꯦ ꯊꯜꯂꯦ
ꯑꯩ ꯆꯄꯠꯇꯤ ꯆꯥꯅꯤꯡꯗꯦ ꯍꯥꯏꯕ ꯑꯗꯨꯒꯤ ꯂꯩꯌꯦ ꯑꯗꯨꯕꯨ ꯑꯆꯥꯄꯣꯠ ꯌꯥꯝ ꯑꯆꯥꯄꯣꯠ ꯑꯍꯥꯎꯕ ꯆꯥꯅꯤꯡꯉꯦ
ꯀꯔꯤ ꯆꯥꯅꯤꯡꯕ꯭ꯔꯥ ꯈꯪꯅꯗ
ꯑꯩꯗꯤ ꯑꯍꯥꯎꯕ ꯑꯩꯗꯤꯅꯦ ꯀꯩꯅꯣ ꯀꯦ ꯑꯦꯐ ꯁꯤꯒꯨꯝꯕ ꯑꯗꯨꯒꯨꯝꯕ ꯆꯥꯅꯤꯡꯉꯦ ꯍꯧꯖꯤꯛ ꯆꯥꯅꯤꯡꯉꯦ
ꯑꯁ ꯑꯩꯗꯤ ꯑꯗꯨꯒꯨꯝꯕ ꯑꯗꯨꯗ ꯆꯥꯅꯤꯡꯗꯦꯅꯦ ꯈꯪꯗꯣꯏ ꯀꯦꯞ ꯁꯤ ꯆꯥꯅꯤꯡꯗꯦ
ꯑꯩꯗꯤ ꯄꯥꯝꯃꯦ ꯑꯗꯨ ꯑꯩꯈꯣꯏ ꯑꯩꯈꯣꯏ ꯀꯩꯅꯣꯗ ꯃꯅꯤꯄꯨꯔꯗꯗꯣ ꯃꯅꯤꯄꯨꯔꯒꯤ ꯀꯦꯞ ꯁꯤꯗꯨ ꯍꯥꯎꯋꯦ ꯍꯥꯏꯗꯤ
ꯄꯟꯗꯦ
ꯍꯥꯎ ꯌꯥꯕ
ꯀꯔꯤꯒꯅꯣ
ꯈꯪꯗꯦ ꯍꯥꯎꯋꯦ ꯍꯕ ꯀꯩꯒꯤꯅꯣ ꯈꯪꯗꯦ ꯍꯥꯎꯋꯦ ꯃꯣꯏꯅ ꯁꯦꯝꯕꯗꯣ ꯍꯥꯎꯋꯦ
ꯑꯩꯁꯨ ꯈꯪꯗꯦ ꯑꯩꯗꯤꯅꯦ ꯑꯗꯨ ꯑꯗꯨ ꯑꯗꯥ ꯈꯪꯗꯦ ꯎꯝ ꯑꯩꯈꯣꯏꯅ ꯊꯣꯡꯕꯗꯣ ꯑꯗꯨꯝ ꯍꯥꯎꯋꯦ ꯑꯩꯈꯣꯏꯅ ꯊꯣꯡꯕ ꯍꯥꯏꯗꯤ ꯑꯩꯈꯣꯏ ꯃꯔꯨꯞꯁꯤꯡꯅ ꯈꯔ ꯄꯩꯁꯥ ꯀꯥꯏꯅꯔꯒ ꯂꯥꯛꯏꯕꯗꯣ ꯑꯗꯨꯒ ꯑꯗꯨꯝ ꯆꯥꯕꯗꯣ ꯑꯗꯨꯅ ꯑꯗꯨꯝ ꯅꯨꯡꯉꯥꯏ
ꯑꯣ ꯍꯣꯏ ꯑꯗꯨꯕꯨꯗꯤ ꯍ ꯍꯥꯎꯗꯤ ꯍꯥꯎꯋꯦꯗ ꯑꯗꯨꯅ ꯍꯦꯟꯅꯕꯨꯗꯤ
ꯑꯩꯗꯤ ꯀꯦꯞꯁꯤ ꯆꯥꯅꯤꯡꯗꯦ ꯑꯩꯒꯤ ꯏꯃꯥꯟꯅꯨꯄꯤ ꯑꯃ ꯂꯩꯌꯦ ꯔꯨꯕꯤꯅꯥ ꯍꯥꯏꯕ ꯅꯨꯄꯤꯗꯣ ꯃꯗꯨ ꯀꯦ ꯁꯤ ꯑꯗꯨꯝ ꯁꯥꯅꯤꯡꯕꯀꯣ ꯑꯩ ꯆꯥꯅꯤꯡꯗꯦ ꯑꯗꯨ ꯑꯣꯏꯔꯁꯨ ꯅꯪ ꯆꯝꯐꯨꯗ ꯃꯥꯒꯤ ꯅꯛꯇ ꯆꯠꯂꯒ ꯆꯥꯕꯅꯤ ꯃꯥꯅ ꯅꯝꯐꯨ ꯅꯝꯐꯨ ꯇꯧꯕꯒꯤ
ꯑꯩꯁꯨ ꯑꯩ ꯑꯩꯁꯨ ꯄꯥꯝꯃꯦ
ꯀꯤꯖꯍꯦ ꯅꯪꯒꯤ ꯅ ꯍꯣꯟꯗꯣ ꯍꯧꯖꯤꯛꯀꯤꯁꯦ
ꯌꯥꯔꯦ ꯌꯥꯝ ꯐꯨꯅꯤꯡꯉꯦ ꯑꯦ ꯍꯧꯖꯤꯛꯀꯤꯗꯣ ꯈꯪꯉꯦ ꯈꯪꯕ꯭ꯔꯥ ꯅꯪꯅ ꯍꯥꯏꯕꯗꯨ ꯆꯥꯎꯗꯣ
ꯅ ꯅꯪ ꯅꯈꯣꯟ ꯃꯥꯟꯅꯕ ꯅꯨꯄꯤ ꯑꯉꯥꯡꯒꯤ ꯃꯈꯣꯠ ꯃꯥꯟꯕ
ꯍꯧꯖꯤꯛ ꯑꯩꯅ ꯀꯩꯅꯣ ꯇꯧꯕꯤꯒꯤꯅ ꯌꯥꯔꯦ ꯑꯗꯨꯃꯥꯏꯅ ꯅꯪ ꯑꯩꯅ ꯏꯄꯥꯅꯤ ꯋꯥꯔꯤ ꯁꯥꯕ ꯀꯅ ꯑꯗꯨꯝ ꯍꯥꯏꯕ ꯑꯩ ꯏꯊꯟꯇ ꯂꯩ ꯍꯥꯏꯕꯗ ꯈꯪꯗ꯭ꯔꯣ ꯅꯪ ꯌꯥꯝ ꯑꯗꯨ ꯑꯣꯏꯔꯁꯨ
ꯂꯥꯏꯛ ꯂꯣꯏ ꯃꯨꯠꯊꯔꯒ ꯑꯩꯁꯨ ꯀꯤꯔꯤ ꯀꯤꯔꯤ ꯇꯧꯔꯒ ꯂꯩꯕꯅꯤ
ꯀꯩꯒꯤ ꯃꯩ ꯃꯨꯠꯊꯕ꯭ꯔꯥ ꯃꯩ ꯊꯜꯂꯣ ꯌꯥꯗ꯭ꯔꯣ
ꯑꯁ ꯌꯥꯝ ꯉꯥꯜꯂꯦ ꯅꯨꯡꯊꯪꯗ ꯌꯥꯝ ꯉꯥꯟꯕꯗꯣ ꯄꯥꯝꯖꯗꯦꯕ
ꯑꯩꯗꯤ ꯑꯗꯨꯃꯥꯏꯅ ꯇꯧꯋꯦ ꯃꯩꯗꯣ ꯃꯅꯨꯡꯒꯤ ꯊꯠꯂꯒ ꯃꯄꯥꯟꯒꯤꯍꯜꯂꯛ ꯉꯥꯜꯍꯜꯂꯗꯤ ꯃꯄꯥꯟꯒꯤ ꯃꯄꯥꯟꯒꯤ ꯉꯥꯟꯕꯗꯣ ꯃꯅꯨꯡꯗ ꯆꯪꯍꯟꯒꯅꯤꯕ ꯑꯗꯨ ꯃꯄꯜꯒꯤ ꯃꯨꯠꯊꯠꯔꯗꯤ ꯑꯩꯗꯤ ꯇꯨꯝꯕ ꯍꯩꯇꯦ ꯑꯗꯨꯒꯤ ꯀꯒꯤ ꯑꯗꯨꯝ ꯅꯂꯒ ꯇꯨꯝꯕꯅꯦ ꯑꯩ ꯇꯨꯝꯕ ꯍꯩꯇꯦ ꯃꯃꯜ ꯃꯃꯜꯂꯗꯤ
ꯑꯩꯁꯨꯅꯦ ꯑꯗꯨ ꯑꯣꯏꯔꯁꯨ ꯑꯁ ꯑꯩꯗꯤꯅꯦ ꯈꯪꯗꯦ ꯌꯥꯝ ꯑꯩꯒꯤ ꯀꯥ ꯈꯇꯥꯡ ꯉꯥꯜꯂꯗꯤꯀꯣ ꯃꯤ ꯑꯇꯣꯞꯄꯅ ꯎꯒꯦꯔꯥ ꯑꯗꯨꯝ ꯈꯟꯕꯒꯤ ꯋꯥꯈꯜꯗ ꯂꯩꯌꯦꯕ
ꯎꯝ
ꯍꯥꯏꯗꯤ ꯃꯄꯥꯟꯗꯤ ꯑꯗꯨꯝ ꯃꯝꯃꯦꯅ ꯅꯨꯡꯗꯥꯡꯗꯤ
ꯎꯝ ꯍꯣꯏ
ꯑꯩꯁꯦ ꯃꯅꯤꯄꯨꯔꯤ ꯉꯥꯡꯅꯕ ꯀꯨꯏꯔꯦ ꯑꯗꯨꯁꯨ ꯑꯗꯨꯝ ꯍꯥꯏꯔꯒ ꯂꯩꯌꯦ ꯀꯔꯤꯒꯤꯅꯣ ꯈꯪꯗꯦ
ꯌꯥꯝ ꯄꯛꯇꯤ ꯁꯤ ꯑꯗꯨ ꯄꯤꯁꯦ ꯑꯩꯁꯨꯅꯦ ꯍꯟꯗꯛ ꯈꯛꯇ ꯑꯃꯨꯛꯀ ꯋꯥꯔꯤꯔꯤ ꯁꯥꯟꯅꯕꯅꯦ ꯃꯥꯅꯦ
ꯁꯨꯀꯥꯎ ꯁꯨꯀꯥꯎꯥꯎ ꯀꯥꯎꯗꯦ ꯏꯪꯂꯤꯁ ꯉꯥꯡꯒꯦ ꯇꯧꯔꯦꯗꯤꯀꯣ ꯑꯣ ꯀ ꯇ ꯑꯣꯕꯁꯅ ꯌꯥꯗ꯭ꯔꯔꯤ ꯋꯥ
ꯃꯅꯤꯄꯨꯔꯤꯗꯤ ꯕ꯭ꯔꯣꯀꯦꯟ ꯇꯧꯗꯦ ꯍꯥꯏꯁꯤꯅꯦꯕ
ꯑꯗꯨꯝ ꯌꯥꯏꯑꯦ
ꯅꯪꯅꯤ ꯀꯩ ꯅꯪꯗ
ꯑ ꯇꯃꯤ ꯍꯥꯏꯏꯕ ꯋꯥ ꯂꯈ ꯗꯣ ꯑꯗꯨꯝ ꯆꯞ ꯆꯞ ꯆꯥꯔꯒ ꯂꯧꯈꯠꯂꯦꯕ
ꯌꯥꯝ ꯍꯩꯕ ꯅ ꯅꯪꯗꯣ ꯃꯅꯤꯄꯨꯔꯤ ꯃ ꯑꯇꯩ ꯅꯨꯄꯥ ꯑꯃ ꯀꯤꯖꯔꯣ ꯑꯗꯨꯗꯤ ꯍꯥꯏ ꯑꯩꯒꯤ ꯃꯤꯡ ꯀꯧꯕ ꯌꯥꯗꯦ
ꯑꯁꯀꯔꯤ ꯀꯅꯣ ꯑꯁ ꯑꯁ ꯑꯁ ꯑ ꯑꯗꯨꯗꯤ ꯑꯗꯨꯗꯤ ꯀꯔꯝꯍꯥꯏ ꯀꯥꯎꯍꯧꯒꯅꯤ
ꯏꯕꯥꯅꯤ ꯑꯗꯨꯝ ꯀꯧꯅꯕꯗꯨꯗꯤ ꯀꯩꯅꯣ ꯏꯃꯥꯟꯅꯕꯤ
ꯏꯃꯅꯗꯤ
ꯍꯣꯏꯅꯦ ꯀꯧꯗ꯭ꯔꯁꯨ ꯌꯥꯏꯅꯦ
ꯍꯣꯏꯗ ꯃꯤꯡꯕꯨ ꯀꯔꯤꯒꯤꯅꯣ
ꯌꯥꯝ ꯑꯁꯤ ꯅꯨꯄꯤꯁꯦ ꯃꯁꯥ ꯈꯣꯏꯊꯖꯗꯤꯀꯣ
ꯅꯪꯗꯤ ꯃꯤꯇꯩꯇꯩ ꯅꯨꯄꯤ ꯑꯃ ꯃꯥꯠꯂꯦꯅ ꯁꯝꯨꯀ ꯑꯗꯨꯝ ꯍꯟꯖꯤꯟ ꯍꯟꯖꯤꯟ ꯄꯥꯂꯦꯅ
ꯀ ꯆꯩꯗ
ꯃꯤ ꯉ ꯑꯁꯤꯅꯈꯣꯏꯁꯦ ꯌꯥꯔꯦ
ꯀꯔꯤ ꯆꯪꯀꯥꯏ ꯍꯥꯏꯕ ꯉꯁꯤꯗꯤ ꯑꯍꯥꯎꯕ ꯆꯥꯕ꯭ꯔꯥ ꯍꯥꯎꯕ ꯏꯟꯁꯥꯡꯁ ꯑꯔꯝꯗꯧ ꯃꯥꯂꯦ ꯉꯁꯦ
ꯑꯁ ꯉꯁꯤ ꯀꯩꯅꯣꯗ ꯀꯩꯅꯣꯅꯦ ꯑꯩ ꯃꯅꯤꯄꯨꯔꯤꯗ ꯍꯥꯏꯕ ꯍꯥꯏꯇ꯭ꯔꯦ
ꯀꯔꯝꯕꯅꯅꯣ ꯀꯗꯥꯏꯗꯒꯤ ꯐꯪꯕꯅꯣ
ꯑ ꯍꯧꯖꯤꯛ ꯍꯧꯖꯤꯛ ꯍꯧꯖꯤꯛ ꯌꯥꯝꯅ ꯊꯣꯛꯈ꯭ꯔꯦ
ꯑꯣꯛꯁꯣꯏꯔꯣ ꯑꯣꯛꯁꯣꯏ
ꯑꯣꯛꯁꯣꯏꯗꯤ ꯀꯔꯤꯅꯣ
ꯑꯧꯁꯣꯢꯗꯤ ꯕꯦꯝꯕꯨꯁꯨꯠ
ꯍꯣꯏ ꯍꯣꯏ ꯍꯣꯏ ꯍꯣꯏ ꯍꯣꯏ ꯑꯗꯨꯅꯦ ꯑꯗꯨꯅꯦ
ꯑꯣ ꯍꯣꯏ ꯅꯪꯅꯦ ꯍꯧꯖꯤꯛꯇꯣ ꯌꯥꯝ ꯊꯣꯛꯄ ꯍꯥꯏꯕꯗꯤ ꯍꯥꯏꯕꯗꯨꯗꯤ ꯑꯩꯁꯨ ꯆꯥꯅꯤꯡ ꯆꯥꯅꯤꯡꯉꯒ ꯂꯩꯕꯒꯤ ꯈꯪꯖꯕ ꯋꯥꯅꯤꯗ
ꯑꯧ ꯉꯁꯤ ꯉꯁꯤ ꯆꯥꯏꯑꯦ ꯑꯩꯈꯣꯏꯒꯤ ꯎꯝ ꯑꯩꯈꯣꯏꯒꯤ ꯐꯥꯔꯝꯗꯨꯒꯤꯀꯣ ꯂꯥꯎꯗꯒꯤ ꯑꯩꯈꯣꯏꯒꯤ ꯀ꯭ꯔꯤ ꯍꯥꯏꯁꯤꯔꯥ ꯏꯃꯥꯒꯤ ꯏꯆꯦꯅ ꯄꯨꯔꯛꯄ
ꯑ ꯍꯥꯎꯅꯤꯍꯦ ꯑꯗꯨꯒ
ꯄꯨꯔꯛꯥꯛꯄ ꯑꯗꯨ ꯌꯥꯝꯅ ꯀꯔꯤ ꯍꯥꯏꯁꯤꯔꯥ ꯌꯥꯝꯅ ꯊꯨꯝꯕꯗꯣ ꯅꯠꯇꯦ ꯑ ꯊꯨꯝꯕ ꯊꯨꯝ ꯌꯥꯛꯄ ꯅꯠꯇꯕꯗꯣ
ꯑꯩꯁꯨ ꯈꯪꯉꯦꯕ ꯊꯨꯝꯕꯗꯨ ꯍꯈꯣꯏ ꯆꯨꯝꯃꯦ ꯍꯥꯏꯕ ꯅꯪꯅ ꯍꯥꯏꯕꯗꯣ ꯑꯩ ꯈꯉꯦ
ꯑꯗꯨꯝ ꯇꯧꯋꯦꯕ
ꯍꯣꯏ ꯍꯥꯎꯒꯅꯤ ꯑꯗꯨꯗꯣ ꯎꯇꯤ ꯊꯣꯡꯕꯗꯣ ꯍꯥꯎꯋꯦ ꯍꯥꯏꯗꯤ
ꯑꯩꯁꯨ ꯎꯇꯤꯒ ꯆꯥꯅꯤꯡꯉꯤ ꯑꯅꯦ ꯅꯍꯥꯟꯗꯤꯅꯦ ꯎꯇꯤꯤꯁꯦ ꯌꯥꯝ ꯄꯥꯝꯗꯩ ꯑꯗꯣ ꯈꯪꯗꯦ ꯁꯤꯂꯣꯡꯗ ꯂꯥꯜꯂꯒ ꯑꯗꯨꯝ ꯍꯥꯏꯗꯤ ꯑꯁ ꯈꯪꯗꯩ ꯑꯇꯨꯝ ꯄꯠꯂꯦ ꯑꯗꯨ ꯍꯟꯗꯛꯛꯇꯤ ꯑꯗꯨꯨꯝ ꯄꯥꯝꯈ꯭ꯔꯦ
ꯎꯝ
ꯃꯔꯛ ꯃꯔꯛꯇ ꯆꯥꯅꯤꯡꯉꯦ ꯃꯔꯛ ꯃꯔꯛꯇ ꯏꯔꯣꯟꯕꯁꯨ ꯆꯥꯅꯤꯡꯕ
ꯏꯔꯣꯟꯕꯗꯤ ꯑꯩ ꯄꯥꯛ ꯈꯪꯗꯦ ꯑꯣꯉꯣ ꯃ ꯀꯪꯍꯜꯂꯒ ꯏꯔꯣꯟꯕ ꯆꯥꯕꯨꯗꯤ ꯃꯦꯠꯂꯒ ꯆꯥꯕꯕꯨꯗꯤ ꯈꯪꯉꯦꯕ
ꯏꯔꯣꯟꯕ ꯍꯥꯏꯕꯗꯤ
ꯑꯣ ꯃꯣꯔꯣꯛ ꯃꯦꯛꯄꯗꯣ ꯑꯥ ꯑꯥ ꯑꯥ ꯑꯥ ꯑꯥ ꯑꯥ
ꯑꯩꯗꯤ ꯂꯣꯏꯅꯃꯛ ꯏꯔꯣꯟꯕ ꯍꯥꯏꯕꯅꯤꯗ
ꯍꯪꯉꯦ ꯑꯩꯁꯨ ꯏꯔꯣꯟꯕ ꯌꯥꯝ ꯄꯥꯝꯃꯦ ꯍꯟꯗꯛ ꯆꯨꯞꯄ ꯑꯁ ꯑꯩꯅ ꯆꯥꯅꯤꯡꯕꯗꯨ ꯑꯩꯅ ꯉꯥꯏ ꯉꯝꯗ꯭ꯔꯕꯅꯦ ꯃꯣꯏ ꯆꯪꯒꯗꯧꯕꯁꯦ
ꯑꯗꯨꯅꯦ ꯃꯣꯏꯁꯨ ꯍꯦꯛ ꯍꯦꯛ ꯎꯝ ꯁꯠ ꯁꯥꯠ ꯂꯥꯛꯄꯥ ꯌꯥꯗꯦ
ꯍꯣꯏ ꯆꯥꯛ ꯆ ꯂꯥꯛꯑꯣ ꯌꯥ ꯃꯣꯏ ꯆꯠ ꯆꯠꯂꯥꯛꯑꯗꯤ ꯐꯗꯣꯏꯅꯦ
ꯑꯗꯨꯅꯦ ꯃꯣꯏꯁꯨ ꯀ꯭ꯔꯤ ꯀ꯭ꯔꯤ ꯇꯧꯕ꯭ꯔꯥ ꯑꯗꯨꯝ ꯁꯥꯐꯝ ꯃꯐꯝꯗ ꯑꯗꯨꯝ ꯂꯩꯅꯤꯡꯕ ꯃꯔꯥꯡ ꯈꯪꯗꯦ
ꯑꯗꯨꯝ ꯁꯥꯏ ꯍꯌꯦ ꯃꯣꯏ ꯃꯐꯝꯗꯣ
ꯉꯁꯥꯏꯗꯣ ꯑꯩꯈꯣꯏꯒꯤ ꯎꯝ ꯑꯩꯈꯣꯏ ꯏꯕꯥꯅꯤ ꯋꯥꯔꯤ ꯁꯥꯕꯗꯣ ꯀꯛꯊꯠꯂꯦꯗꯅ
ꯎꯝ
ꯑꯩꯗꯤ ꯈꯪꯍꯧꯎꯗ꯭ꯔꯦ ꯑꯗꯨꯒ ꯏꯊꯟꯇ ꯑꯗꯨꯝ ꯂꯣꯟ ꯈꯔ ꯂꯩ ꯑꯗꯨꯒ ꯅꯪꯒꯤ ꯅꯈꯣꯟ ꯇꯥꯗ꯭ꯔꯦꯕ ꯃꯣꯏꯁꯨ ꯋꯥꯔꯅꯤꯡꯒꯨꯝꯕ ꯋꯥꯔꯅꯤꯡ ꯄꯤꯕ ꯌꯥꯗ꯭ꯔꯣꯕ
ꯌꯥꯔꯦ ꯑꯗꯨꯒꯨꯝꯕ ꯑꯝꯇ ꯑꯩꯉꯣꯟꯗ ꯍꯥꯏꯔꯛꯀꯅꯨ ꯑꯩ ꯈꯪꯖꯗꯦ ꯑꯗꯨꯒꯨꯝꯕ
ꯑꯩꯗꯤ ꯅꯪ ꯗꯨꯃꯥꯏꯅ ꯍꯥꯏꯔꯞ ꯄꯗꯣ ꯌꯥꯝ ꯅꯣꯛꯅꯤꯡꯉꯦꯕ ꯍꯥ ꯍ ꯍꯥ
ꯂꯥꯏꯕꯛ ꯐꯔꯦ ꯑꯩꯅ ꯅꯥꯡꯒꯜ ꯅꯪꯒ ꯋꯥꯔꯤ ꯁꯥꯟꯅꯕꯁꯦ ꯈꯔ ꯈꯔꯗꯤ ꯄꯥꯈꯠꯄꯖꯥꯗꯦ
ꯈꯔ ꯃꯔꯛ ꯃꯔꯛꯇꯗꯤ ꯑꯣꯏꯊꯣꯛꯇ ꯑꯇꯣꯞ ꯄ ꯉꯥꯏꯍꯥꯛ ꯉꯥꯡꯉꯒ ꯂꯩꯌꯦꯕꯑꯗꯨꯒꯤ ꯀꯤꯖꯩꯕ
ꯑ ꯑꯗꯨꯗꯤ ꯑꯩꯒꯤ ꯃꯥꯎꯁꯥꯏ ꯀ꯭ꯂꯐ ꯑꯣꯏꯊꯣꯛꯄ ꯈꯛꯇ ꯉꯥꯡꯁꯦꯀꯣ ꯑꯗꯨꯗꯤ
ꯍꯣꯏ ꯑꯣꯏꯊꯣꯛꯄ ꯉꯥꯛꯇ ꯈꯁꯦ
ꯉꯥꯏꯈꯣ ꯉꯥꯏꯈ ꯑꯩꯗꯤꯅꯦ ꯁꯤꯡꯖꯨꯁꯦ ꯌꯥꯝ ꯄꯥꯝꯖꯩꯌꯦꯕ ꯃꯣꯔꯣꯛ ꯁꯥꯔꯁꯨ ꯁꯥꯗ꯭ꯔꯁꯨ ꯈꯪꯗ꯭ꯔꯣ ꯑ ꯎꯝ ꯁꯣꯃꯥ ꯁꯣꯃꯥꯒ ꯀꯅꯥꯒꯤ ꯗꯥꯏꯂꯣꯛꯅꯣꯅꯦ ꯁꯤꯁꯦ ꯉ꯭ꯔꯥꯇꯥꯟꯒꯤ꯫
ꯂꯥꯇꯥꯟꯒ ꯁꯣꯃꯥ ꯑꯣꯏꯔꯝꯃꯣꯏꯗ ꯔꯇꯥꯟꯒ ꯀꯩꯅꯣ ꯑꯇꯣꯞꯄ ꯑꯣꯏꯔꯝꯒꯅꯤꯗ꯫ ꯎꯝ ꯉꯁꯤꯒꯤ꯫ ꯁꯤꯡꯖꯨꯗꯤ ꯌꯥꯝ ꯍꯥꯎꯗꯧ ꯃꯥꯟꯗ‌ꯦ ꯂꯣꯏ ꯆꯥꯊꯣꯛꯁꯦ ꯍꯥꯏꯕꯗꯣ꯫
ꯎꯝ ꯎꯝ ꯎꯝ ꯑꯗꯨꯒ꯫ ꯑꯩꯗꯤ ꯌꯥꯝ ꯄꯥꯝꯃꯦ ꯁꯥꯔꯁꯨ ꯁꯥꯗ꯭ꯔꯁꯨ ꯑꯗꯨꯃꯥꯏꯅ ꯍꯥꯏꯌ‌ꯦꯕ ꯍꯥꯏꯇꯥꯏ꯫
ꯎꯝ꯫ ꯌꯥꯝ ꯐꯨꯅꯤꯡꯉ‌ꯦ ꯑꯁꯤ ꯅꯨꯄꯤꯁꯤ꯫
ꯑꯣ ꯅꯪꯁꯨꯨ ꯇꯔꯦꯀꯣ ꯐꯨꯅꯤꯡꯗ꯭ꯔꯁꯨ ꯐꯨꯅꯤꯡꯕꯒꯤ ꯈꯛ ꯑ ꯊꯤꯔꯒ ꯂꯩꯌꯦ
ꯑꯗꯨ ꯎ ꯑꯁ ꯅꯪꯅ ꯈꯨꯟꯗ ꯆꯠꯄ ꯀꯥꯟꯗ ꯁꯤꯡꯖꯨ ꯃꯌꯥꯝ ꯃꯌꯥꯝ ꯃꯌꯥꯝ ꯆꯥꯊꯣꯛꯑꯣ
ꯑꯩꯗꯤ ꯍꯧꯖꯤꯛ ꯍꯧꯖꯤꯛ ꯉꯁꯤꯅ ꯆꯥꯕ ꯍꯧꯔꯛꯑꯦ ꯌꯨꯝ ꯂꯥꯛꯔꯒ ꯑꯗꯨ ꯑꯃꯨꯛꯀ ꯆꯥꯅꯤꯡꯒꯦꯔꯥ ꯈꯪꯗ꯭ꯔꯗ
ꯆꯥꯅꯤꯡꯒꯅꯤ ꯗ ꯇꯝ ꯈꯨꯗꯤꯡꯒꯤ ꯑꯗꯨꯝ ꯆꯥꯅꯤꯡꯒꯅꯤ ꯆꯥꯛꯀꯠꯁꯨ ꯆꯥꯅꯤꯡꯒꯅꯤ ꯑꯁ꯫ ꯑꯁ ꯑꯩꯗꯤ ꯆꯠꯅꯤꯡꯕꯅ ꯂꯣꯏꯕꯖꯥꯠꯅꯤꯍꯦ꯫ ꯑꯩꯈꯣꯏꯅ ꯅꯍꯥꯟ ꯅꯣꯏꯒꯤ ꯌꯨꯝꯗ ꯆꯠꯂꯒ꯫ ꯌꯦꯔꯨꯝꯒ ꯀꯩ ꯀꯩꯅꯣ ꯁꯤꯡꯖꯨꯒꯨꯝꯕ ꯆꯥꯕꯗ ꯌꯥꯝꯅ ꯑꯁ꯫ ꯑꯃꯨꯛꯀ ꯆꯠꯅꯤꯡꯉꯦ ꯆꯥꯅꯤꯡꯉꯦ꯫
ꯑꯩꯗꯤ ꯀꯥꯎꯈ꯭ꯔꯦꯗ꯫ ꯑꯣ ꯑꯣ ꯄꯇꯤ ꯄꯇꯤꯒ ꯃꯥꯒꯤ꯫
ꯋꯥꯏ ꯑꯈꯣꯏ ꯏꯃꯥꯟꯅꯕꯤꯗꯨꯒ ꯌꯥꯔꯦ ꯑꯗꯨꯗꯨꯒ꯫ ꯕꯗꯣ ꯑꯝꯇ ꯍꯥꯏꯕꯤꯔꯛꯀꯅꯨ꯫
ꯑ ꯍꯥ ꯑꯁꯤꯁꯦ꯫ ꯑꯁꯤꯁꯤꯅꯦ ꯀꯣ꯫ ꯑꯥ꯫
ꯌꯥꯝ ꯅꫭꯛꯅꯤꯡꯉ‌ꯦ ꯖꯣꯀꯥꯔ ꯖꯣꯀꯥꯔ ꯑꯣꯏꯔꯗꯤ ꯌꯥꯝ ꯄꯛꯆꯗꯧꯕ꯫
ꯏꯕꯦꯝꯃ ꯕꯦꯔꯥꯅꯤꯀꫭ꯫
ꯍꯣꯏ ꯕꯦꯔꯥꯅꯦ꯫
ꯈꯔ ꯈꯔ ꯇꯞꯊꯥꯁꯦ꯫
ꯎꯪ ꯑꯗꯨ ꯑꯩꯅ ꯀꯩꯅꯣ ꯍꯥꯏꯒꯦ ꯇꯧꯕꯅꯦꯕ ꯑꯩ ꯅꯪꯕꯨ ꯅꯣꯛꯄ ꯀꯥꯟꯗ ꯀꯥꯎꯊꯣꯛꯈ꯭ꯔꯦꯉꯣ꯫ ꯑꯩ ꯅꯤꯡꯁꯤꯡꯒꯦꯀꯣ ꯅꯤꯡꯁꯤꯡꯕ ꯅꯤꯡꯁꯤꯡꯉꯒ ꯑꯃꯨꯛꯀ ꯍꯥꯏꯔꯛꯀꯦꯕ꯫
ꯅꯤꯡꯁꯤꯡꯅꯤꯉꯥꯏ ꯃꯥꯟꯗ꯭ꯔ‌ꯦꯗ꯫
ꯑꯁ ꯀꯃꯥꯏꯅ ꯅꯤꯡꯁꯤꯡꯉꫭꯏꯗꯣꯏꯅꯣ꯫ ꯅꯤꯡꯁꯤꯡꯗꯣꯏ꯫
ꯍꯧꯖꯤꯛ꯫ ꯍꯧꯖꯤꯛ ꯈꯛꯇ ꯅꯤꯡꯁꯤꯡꯕꯕꯨ ꯍꯧꯖꯤꯛ ꯀꯥꯎꯔꯒ ꯀꯔꯝꯃꯥꯏꯅ꯫
ꯑꯩꯒꯤ ꯀꯣꯛꯁꯦ ꯌꯥꯗ꯭ꯔꯕꯅꯦ ꯍꯥꯏꯕ꯫
ꯀꯔꯤ ꯇꯧꯕꯒꯤꯅꯣ ꯑꯦꯁꯥꯏꯟꯃꯦꯟ ꯌꯥꯝ ꯇꯥꯎꯈ꯭ꯔꯕ꯭ꯔꯣꯕ꯫
ꯅꯨ ꯑꯣꯏꯈ꯭ꯔꯕꯒꯤ ꯃꯥꯜꯅꯦ꯫
ꯍꯅꯨ ꯑꯣꯏꯔꯁꯨ ꯑꯣꯗ꯭ꯔꯁꯨ ꯅꯪꯗꯤ ꯑꯗꯨꯝ꯫